ꯎꯝ ꯍꯜꯂꯣ ꯍꯜꯂꯣ
ꯑ ꯍꯜꯂꯣ ꯇꯥꯕꯔ‌ꯣ
ꯇꯥꯏ ꯇꯥꯏ ꯅꯪꯒꯤ ꯈꯣꯟꯁꯦ ꯌꯥꯝ ꯇꯞꯄꯦꯍꯦ
ꯇꯥꯕ꯭ꯔꯥ
ꯇꯥꯏꯌꯦ ꯇꯥꯏꯌꯦ
ꯈꯔ ꯍꯧꯎꯡꯅ ꯍꯥꯏꯌꯨꯅꯦ
ꯍꯣꯏ ꯍꯣꯏ
ꯑꯦ ꯐꯥꯒꯤ ꯐꯥꯒꯤ ꯇꯧꯕꯅꯤꯗ ꯀꯩꯅꯣ ꯌꯥꯝ ꯀꯟ ꯀꯟꯅ ꯉꯥꯡꯉ ꯀꯩꯀꯥꯟꯅꯗꯕꯤꯗ ꯆꯥꯛ ꯂꯥꯝꯅꯤꯉꯥꯏꯅꯤ
ꯍꯣꯏ
ꯀꯩꯗꯧꯔꯤꯒ‌ꯦ
ꯑꯗꯨꯝ ꯐꯝꯃꯒ ꯂꯩꯔꯦꯗ ꯅꯪꯗꯤ
ꯎꯝ ꯆꯞ ꯃꯥꯟꯅꯩꯗ ꯉꯁꯤ ꯀꯥꯏ ꯀꯥꯏ ꯆꯠꯀꯦ
ꯑꯗꯨꯝ ꯂꯩꯕꯅꯤꯗ ꯌꯨꯝꯗ
ꯑ‌ꯣ ꯐꯩꯏꯅꯦ
ꯎ ꯀꯩꯁꯨ ꯇꯧꯅꯤꯡꯉꯥꯏ ꯂꯩꯇꯕꯒꯤ
ꯎꯝ ꯐꯩꯗ ꯌꯨꯝꯗ ꯂꯩꯕꯗꯣ ꯌꯥꯝ ꯅꯨꯡꯉꯥꯏꯕꯅꯦ
ꯍꯣꯏ
ꯃꯄꯥꯟ ꯂꯝꯗ ꯅꯨꯡꯉꯥꯏꯅ ꯂꯩꯕ ꯁꯔꯨꯛ ꯑꯩꯗꯤ ꯈꯨꯟꯗ ꯑꯗꯨꯝ ꯌꯨꯝꯗ ꯑꯗꯨꯝ ꯅꯨꯡꯉꯥꯏꯅ ꯂꯩꯅꯤꯡꯉꯤꯗ
ꯍꯣꯏ ꯈꯨꯟꯗ ꯂꯩꯕꯗꯤ ꯏꯪ ꯇꯞꯅꯀꯣ
ꯍꯣꯏ
ꯑꯗꯨꯝ ꯂꯩꯕꯅ ꯅꯨꯡꯉꯥꯏꯗ
ꯎꯝ ꯃꯔꯨꯞꯁꯤꯡꯁꯨ ꯑꯗꯨꯝ ꯇꯤꯟꯅꯕ ꯐꯪꯉꯦ ꯑꯗꯨꯒ ꯈꯨꯟꯒꯤ ꯀꯩ ꯀꯩꯅꯣ ꯂꯩꯕꯁꯨ ꯑꯗꯨꯝ ꯌꯥꯎꯕ ꯐꯪꯉꯦꯕꯀꯣ
ꯍꯣꯏ
ꯅꯣꯡ ꯆꯨꯕ꯭ꯔꯣ
ꯅꯣꯡ ꯉꯁꯥꯏꯗꯤ ꯆꯨꯕꯅꯦ ꯍꯧꯖꯤꯛꯇꯤ ꯆꯨꯗ‌ꯦ
ꯏꯁ ꯅꯣꯡꯁꯦ ꯀꯩꯒꯤꯔꯥ ꯈꯪꯗꯦꯅꯤ ꯌꯥꯝ ꯆꯨꯅꯤꯡꯗꯕ ꯃꯥꯜꯂꯤꯅꯦ
ꯍꯣꯏ
ꯍ ꯑ ꯀꯩꯅꯣ ꯃꯥꯜꯂꯦꯕꯣ ꯂꯩꯁꯥꯕꯤꯒꯤ ꯋꯥꯈꯜ ꯃꯥꯜꯂꯦꯀ‌ꯣ ꯅꯣꯡꯁꯦ
ꯑꯗꯨ ꯑꯣꯏꯔ ꯃꯥꯜꯂꯦ ꯑꯃꯨꯛ ꯆꯨꯒꯦ ꯇꯧꯕꯗ ꯆꯨꯗꯦ
ꯑꯗꯨꯅꯦ ꯒ꯭ꯌꯥꯟ ꯇꯥꯗꯦꯕ ꯃꯣꯏ ꯃꯑꯣꯡꯗꯣ
ꯍꯣꯏ ꯌꯦꯟꯃꯥꯟ ꯇꯥꯗ꯭ꯔꯦ ꯅꯣꯡꯁꯦ
ꯅꯣꯏꯗꯤ ꯂꯧ ꯁꯨꯕ꯭ꯔꯣ
ꯂꯥꯎꯔꯣ
ꯎꯝ
ꯁꯨꯗꯦꯗ ꯑꯩꯗꯤ ꯀꯩꯅꯣꯗ ꯂꯩꯌꯦ ꯏꯝꯐꯥꯜꯗ
ꯎꯝ ꯀꯩꯀꯩ ꯀꯩꯀꯩ ꯇꯧꯔꯤꯅꯣ ꯑꯗꯨꯗ ꯑꯦ ꯀꯅꯀꯣ ꯑꯣ ꯀꯩꯅꯣ ꯅꯣꯏ ꯃꯅꯥꯛꯇ ꯇꯔꯐꯀꯨꯝꯕ ꯕꯣꯜ ꯁꯥꯟꯅꯕꯒꯨꯝꯕ ꯂꯩꯗꯤ ꯍꯥꯏꯔꯛꯎꯅꯦ ꯁꯥꯟꯅꯃꯤꯟꯅꯁꯤꯅꯦ
ꯇꯥꯐ ꯑꯁꯤ ꯑꯅꯛꯄꯗꯗꯤ ꯂꯩꯇꯦꯗ ꯑꯗꯨꯗꯤ ꯑꯗꯨꯝ ꯆꯂ ꯍꯣꯏ ꯀꯥꯎꯋꯦ
ꯎꯝ ꯑꯦ ꯑꯗꯨ ꯑꯣꯏꯔꯗꯤ ꯕꯣꯜ ꯌꯦꯡꯉꯝꯃꯅꯤꯕꯨ
ꯑꯁ ꯕꯣꯜ ꯌꯦꯡꯃꯟꯕꯒꯤ ꯑꯁ ꯍꯧꯒꯠꯄ ꯉꯝꯗ꯭ꯔꯤꯅꯦ
ꯍꯧꯒꯠꯄ ꯉꯝꯗ꯭ꯔꯒ ꯀ꯭ꯂꯥꯁ ꯆꯠꯄ ꯉꯝꯃꯝꯃꯣꯏꯀꯣ
ꯍꯣꯏ ꯆꯠꯇ꯭ꯔꯦ ꯍꯟꯗꯛꯀꯥꯟ ꯋꯥꯔꯜ ꯀꯞ ꯍꯧꯕꯗꯨꯒꯤ
ꯑꯁ ꯃꯥꯡꯉꯤꯍꯦ ꯑꯗꯨꯗꯤ
ꯃꯥꯡꯕꯅꯦ ꯃꯥꯡꯕꯅꯦ ꯕꯣꯁꯨ ꯌꯦꯡꯅꯤꯡꯕ ꯀꯣꯂꯦꯖꯁꯨ ꯆꯠ ꯇ꯭ꯔꯗꯤ ꯌꯥꯗꯕ
ꯎꯝ ꯑꯗꯣ ꯀꯣꯂꯦꯖ ꯆꯠꯂꯒ ꯎꯏꯔꯒ ꯂꯩꯗꯨꯁꯨ ꯀꯥꯟꯅꯗꯕ ꯑꯃꯨꯛꯀ
ꯍꯣꯏ
ꯑꯗꯨ ꯀꯅꯥꯕꯨ ꯁꯞꯄꯣꯔꯠ ꯇꯧꯒꯦ
ꯑꯩꯗꯤ ꯄꯣꯔꯇꯨꯒꯜꯒ ꯕ꯭ꯔꯥꯖꯤꯜꯅꯤꯗ
ꯑꯩꯕꯨꯗꯤ ꯍꯣꯏ ꯏꯕꯥꯅꯤꯁꯦ ꯃꯅꯗ꯭ꯔꯦ ꯏꯁꯄꯦꯟꯒ ꯑꯥꯔꯖꯦꯟꯇꯤꯅꯥ ꯇꯧꯋꯦ
ꯑꯁ ꯑꯗꯨꯗꯤ ꯃꯦꯁꯤꯅꯤꯅꯦ ꯅꯪꯁꯦ
ꯑꯗꯨꯅꯦ ꯍꯥꯏꯗꯤ ꯃꯦꯁꯤꯒꯤ ꯄꯨꯜꯗꯣ ꯌꯥꯝ ꯐꯖꯕ ꯂꯩꯇꯦꯕ
ꯑꯥ
ꯃꯥ ꯑꯗꯨꯝ ꯃꯥꯅ ꯈ꯭ꯋꯥꯏꯗꯒꯤ ꯋꯥꯒꯗꯕꯁꯦ ꯀꯣꯂꯣꯕꯤꯌꯥꯅꯦꯕ
ꯍꯣꯏ
ꯑꯗꯨ ꯑꯗꯨ ꯉꯝꯃꯗꯤ ꯑꯗꯨꯝ ꯐꯥꯏꯅꯦꯜ ꯀꯥꯕ ꯌꯥꯔꯦ ꯐꯥꯏꯅꯦꯜ ꯂꯧꯕ ꯂꯧꯗꯕꯗꯤ ꯈꯪꯗꯦꯀꯣ
ꯍꯣꯏ
ꯔꯣꯅꯥꯜꯗꯣꯁꯦ ꯃꯔꯥꯏꯕꯛ ꯌꯥꯝ ꯊꯤꯑꯕ ꯍꯥꯏꯗꯤ ꯍꯟꯗꯛꯁꯨ ꯑꯔꯤꯡ ꯑꯔꯤꯡꯕ ꯉꯥꯛꯇꯪ ꯄꯥꯟꯅꯒꯅꯤ ꯃꯥꯗꯤ
ꯍꯣꯏ ꯑꯁ ꯃꯥꯒꯤ ꯑꯣꯄꯣꯅꯦꯟꯁꯤꯡꯗꯣ ꯑꯁ ꯀꯟꯕ ꯉꯥꯛꯇ ꯀꯣ
ꯎꯝ ꯑꯗꯨꯅꯅꯦ ꯍꯟꯗꯛꯁꯦ ꯃꯥꯅ ꯂꯧꯕ ꯂꯧꯔꯕꯀꯣ
ꯎꯝ
ꯃꯃꯤꯡꯗꯤ ꯐꯖꯅ ꯆꯠꯂꯅꯤ ꯍꯥꯏꯗꯤ ꯍꯥꯟꯅ ꯃꯦꯁꯤꯅ ꯂꯧꯈꯤꯕꯗꯨꯗꯤ ꯍꯣꯏ ꯃꯥꯅ ꯁꯥꯟꯅꯈꯤꯕ ꯇꯤꯝꯗꯣ ꯌꯥꯝ ꯀꯟꯕ ꯅꯠꯇꯦꯕꯀꯣ
ꯍꯣꯏ
ꯐ꯭ꯔꯥꯟꯁꯄꯨꯗꯤ ꯈꯔ ꯀꯜꯂꯦꯗꯣ ꯐꯥꯏꯅꯦꯜ ꯇꯧꯕꯗꯣ ꯑꯁ ꯐꯥꯏ ꯑꯩꯈꯣꯏꯗꯤ ꯔꯣꯅꯥꯜꯗꯣꯒꯤ ꯐꯦꯟꯁꯕꯨ ꯍꯥꯏꯊꯤꯕ ꯃꯦꯁꯤꯒꯤꯕꯨ ꯍꯥꯏꯊꯤꯕ ꯑꯗꯨꯃꯥꯏꯅ ꯇꯧꯗꯦꯗ ꯑꯩꯈꯣꯏꯗꯤ ꯑꯗꯨꯝ ꯆꯥꯡ ꯑꯃꯗꯅꯦꯕ ꯍꯥꯏꯕꯗꯤ ꯐꯨꯠꯕꯣꯜ ꯁꯥꯟꯅꯕ ꯍꯩꯕ ꯃꯤꯅꯗꯤ ꯁꯨꯃꯥꯏꯅꯗꯤ ꯍꯥꯏꯔꯣꯏꯕꯀꯣ
ꯎꯝ
ꯑꯥ ꯀꯩꯀꯩ ꯏꯟꯁꯥꯡ ꯆꯥꯟꯅꯔꯤꯒꯦ ꯍꯟꯗꯛꯇꯤ
ꯍꯟꯗꯛꯇꯤ ꯑꯗꯨꯝ ꯍꯋꯥꯏꯁꯨ ꯆꯥꯏ ꯀꯩ ꯀꯥꯏꯅꯣꯝ ꯑꯗꯨꯝ ꯆꯥꯔꯦꯗ
ꯎꯝ ꯍꯋꯥꯏ ꯍꯋꯥꯏ ꯆꯝꯐꯨꯠ ꯇꯧꯑꯣ ꯑꯗꯨꯒ ꯗꯥꯜ ꯀꯥꯡꯉꯧ ꯇꯧꯑꯣ ꯍꯥꯎꯕꯅꯦ
ꯍꯥꯎ ꯕꯥꯅꯤ
ꯑꯗꯨꯕꯨ ꯆꯪ ꯆꯥꯛꯇꯤ ꯆꯪꯗꯕꯅꯦꯍꯦ ꯏꯇꯥꯎ
ꯍꯣꯏ ꯆꯪꯗꯕꯅꯦ
ꯁꯥꯒ ꯁꯕꯥꯅꯦꯒꯣ
ꯍꯣꯏ
ꯀꯩꯅꯣ ꯅꯣꯏ ꯑ ꯁꯤ ꯑꯗꯨꯋꯥꯏꯗꯤ ꯕꯔꯣꯏꯒꯁꯦ ꯌꯥꯝ ꯍꯧꯕ ꯃꯥꯂꯦꯗꯀꯣ
ꯍꯣꯏ
ꯑꯁ ꯑꯗꯨꯁꯨ ꯆꯥꯅꯤꯡꯉꯤꯅꯦ ꯑꯦꯍ ꯔꯣꯅꯥꯜꯗꯣꯒꯤ ꯍꯌꯦꯡ ꯌꯦꯡꯕ ꯇꯥꯔꯅꯦ ꯑꯗꯨꯗꯤ
ꯍꯣꯏ ꯍꯌꯦꯡ ꯑꯌꯨꯛ ꯄꯨꯡ ꯃꯔꯤ ꯃꯈꯥꯏꯗ ꯂꯩꯌꯦ ꯃꯔꯤ ꯃꯈꯥꯏꯗ ꯍꯣꯏ
ꯑꯁ ꯐꯔꯛ ꯏꯇꯥ ꯇꯥꯕ ꯇꯥꯏꯃꯤꯡꯅꯤꯅꯦ
ꯍꯣꯏ
ꯑꯃꯨꯛ ꯇꯨꯝꯅꯕ ꯑꯗꯨ ꯌꯦꯡꯒ ꯑꯃꯨꯛ ꯇꯨꯝꯅꯕꯁꯨ ꯌꯥꯔꯔꯣꯏ
ꯍꯣꯏ
ꯄꯨꯡ ꯇꯔꯦꯠꯀꯨꯝꯕꯗ ꯑꯣꯏꯔꯗꯤꯀꯣ
ꯍꯣꯏ
ꯅꯨꯡꯉꯥꯏꯅ ꯇꯨꯝꯃꯒ ꯍꯧꯒꯠꯂꯒ ꯌꯦꯡꯉꯒ ꯑꯗꯨꯝ ꯆꯥꯛ ꯆꯥꯔ ꯊꯕꯛ ꯇꯧꯕ ꯌꯥꯔꯦꯕ
ꯎꯝ ꯇꯧꯔꯕ ꯌꯥꯅꯤ
ꯑꯍ
ꯀꯥꯡ ꯌꯥꯝꯕ꯭ꯔꯣ ꯅꯣꯏꯔꯣꯝꯗ
ꯍꯣꯏ ꯀꯥꯡꯗꯤ ꯑꯗꯨꯝ ꯌꯥꯝꯃꯤꯗ ꯁꯥꯃꯟꯕꯒꯤ
ꯌꯥꯝ ꯌꯥꯝ ꯆꯤꯛꯈꯥꯟꯒꯥ ꯅꯨ ꯀꯣ
ꯍꯝ ꯍꯥꯏꯕꯗꯤ ꯀꯥꯡ ꯁꯤꯛꯄꯗ ꯑꯩꯈꯣꯏ ꯏꯗꯣ ꯃꯣꯏ ꯂꯧꯔꯤꯅꯤꯕꯅꯦꯕ
ꯍꯣꯏ
ꯑꯗꯨꯒ ꯃꯣꯏ ꯃꯔꯨꯝ ꯀꯣꯛꯑꯒ ꯃꯆꯥ ꯄꯣꯛꯏꯕꯅꯦꯕꯀꯣ ꯑꯗꯨꯅ ꯇꯥꯛꯄꯗꯤ ꯃꯄꯥ ꯑꯁꯦꯡꯕꯗꯨ ꯀꯥꯡ ꯃꯆꯥꯒꯤ ꯃꯄꯥ ꯑꯁꯦꯡꯕꯗꯣ ꯑꯩꯈꯣꯏ ꯇꯥꯔꯦꯕ ꯑꯩꯈꯣꯏꯒꯤ ꯏꯅ ꯄꯣꯛꯄꯅꯤꯅ
ꯍꯣꯏ ꯑꯩꯈꯣꯏꯅꯤꯅꯦ ꯆꯨꯝꯃꯦ ꯆꯨꯝꯃꯦ
ꯁꯨꯝ ꯁꯨꯝ ꯐꯖꯅ ꯈꯜꯂꯛꯑꯀꯥꯟꯗ ꯁꯨꯃꯥꯏꯅ ꯊꯣꯛꯑꯦꯕꯀꯣ
ꯍꯣꯏ
ꯑꯗꯨ ꯑꯣꯏꯔꯗꯤ ꯃꯄꯥ ꯑꯣꯏꯕꯒꯤꯅꯤ ꯅꯨꯄꯥ ꯑꯣꯏꯕꯒꯤ ꯃꯆꯥꯁꯤꯡꯁꯨ ꯅꯨꯡꯁꯤꯅ ꯆꯤꯛꯉꯩꯗ ꯑꯗꯨꯗꯤ ꯆꯤꯛꯍꯟꯈ꯭ꯔꯣ
ꯍꯣꯏ ꯏꯆꯥꯁꯦ ꯌꯥꯝ ꯌꯥꯝꯂꯝꯒꯅꯤꯅꯦ ꯑꯗꯨꯗꯤ
ꯍꯣꯏ ꯑꯗꯨꯅꯦ ꯑꯗꯨꯏꯗꯤ ꯂꯩꯁꯥꯕꯤ ꯗꯔꯀꯥꯔ ꯇꯥꯗ꯭ꯔꯦꯕꯀꯣ
ꯇꯥꯗ꯭ꯔꯦ ꯇꯥꯗ꯭ꯔꯦ
ꯌꯥꯝ ꯁꯥꯥꯎꯒꯅꯤ ꯍꯦ
ꯎꯝ
ꯁꯥꯕꯗ ꯂꯣꯏꯔꯦ ꯏꯔꯨꯅꯕꯁꯨ ꯑꯁ ꯂꯣꯛ ꯂꯣꯛ ꯈꯨꯒꯦ ꯇꯧꯅꯤꯅ ꯌꯥꯗꯦ ꯎꯝ ꯅꯣꯏ ꯅꯣꯏ ꯏꯃꯨꯡ ꯃꯅꯨꯡꯗꯤ ꯅꯨꯡꯉꯥꯏꯔꯝꯅꯤꯅ ꯑꯗꯨꯝ
ꯈꯪꯗꯦꯗ ꯅꯨꯡꯉꯥꯏꯕ ꯅꯨꯡꯉꯥꯏꯇꯕ꯭ꯔꯥ ꯑꯗꯨꯝ
ꯃꯁꯥ ꯃꯁꯥꯒꯤ
ꯃꯁꯥ ꯃꯁꯥꯒꯤ ꯍꯣꯏ ꯑꯗꯨꯝ ꯃꯁꯥ ꯃꯁꯥꯒꯤꯗꯤ ꯇꯧꯔꯤꯌꯦ ꯌꯥꯅꯕ ꯍꯥꯏꯇꯥꯔꯦ
ꯍꯣꯏꯅꯦ ꯑꯃꯃꯝ ꯌꯦꯡꯕ ꯃꯇꯝ ꯂꯩꯇ꯭ꯔꯦꯕ ꯍꯟꯗꯛꯁꯦ
ꯍꯣꯏ
ꯑꯩꯈꯣꯏꯁꯨ ꯏꯁꯥꯒꯤ ꯈꯜꯂꯦ ꯃꯣꯏꯁꯨ ꯃꯁꯥ ꯃꯁꯥꯒꯤ ꯈꯜꯂꯦ
ꯎꯝ ꯑꯗꯨꯅꯦ
ꯑꯗꯨꯗ ꯃꯤ ꯈꯔꯅ ꯃꯣꯏ ꯃꯣꯏ ꯅꯨꯡꯁꯤꯕꯤ ꯅꯨꯡꯁꯤꯕꯒꯤꯗꯃꯛ ꯈꯜꯂꯒ ꯂꯩꯌꯦ
ꯍꯨꯝ
ꯐꯥꯒꯤ ꯁꯨꯝ ꯇꯧꯕꯅꯦꯗ
ꯍꯣꯏ
ꯆꯥꯛꯂꯥꯝꯃꯦꯍꯦ ꯋꯥꯔꯤꯁꯦ
ꯍꯣꯏ ꯆꯥꯛ ꯂꯥꯝꯃꯦ
ꯎꯝ ꯎꯝ
ꯅꯪꯗꯤ ꯉꯁꯤ ꯑꯌꯨꯛ ꯀꯩ ꯏꯟꯁꯥꯡ ꯆꯥꯔꯒꯦ
ꯉꯁꯤ ꯀꯩꯅꯣ ꯌꯦꯟꯒ ꯎꯁꯣꯏꯗꯣ ꯊꯣꯡꯕꯤꯌꯦ ꯏꯇꯩꯃꯅꯀꯣ
ꯑꯣ ꯑꯣ ꯍꯥꯎꯔꯝꯒꯅꯤꯅ
ꯍꯣꯏ ꯍꯋꯥꯏꯗꯒꯤ ꯁꯧꯒꯔꯤꯒꯨꯝꯕꯗꯒꯤ ꯀꯣꯕꯤꯒꯨꯝꯕꯗꯒꯤꯗꯤ ꯍꯦꯟꯅ ꯍꯥꯎꯔꯦ
ꯍꯣꯏ
ꯑꯩꯗꯤ ꯕ꯭ꯔꯣꯏꯂꯔꯁꯨ ꯑꯩꯈꯣꯏ ꯉꯥꯅꯨ ꯑꯣꯛꯁꯥ ꯑꯗꯨꯃꯛꯇꯤ ꯌꯥꯎꯗꯦꯅ
ꯍꯣꯏ
ꯎꯝ ꯅꯪ ꯍꯨꯏꯒꯨꯝꯕ ꯂꯣꯏꯕ꯭ꯔꯥ
ꯍꯨꯏꯒꯨꯝꯕ
ꯎꯝ
ꯎꯝ ꯆꯥꯕ꯭ꯔꯥ ꯍꯥꯏꯕ꯭ꯔꯣ
ꯅꯠꯇꯦ ꯂꯣꯏꯕ꯭ꯔꯥ ꯍꯥꯏꯕ ꯌꯣꯛꯄ꯭ꯔꯥ
ꯍꯨꯝ ꯌꯣꯛꯇꯦ
ꯎꯝ ꯑꯗꯨ ꯅꯣꯏ ꯅꯣꯏ ꯑꯗꯨꯔꯣꯝꯗ ꯍꯧꯗꯣꯡꯒꯨꯝꯕ ꯂꯩꯕ꯭ꯔꯣ
ꯑꯥ ꯀꯩꯅꯣ ꯆꯥꯅꯤꯡꯉꯥꯏꯔꯣ ꯍꯥ ꯍꯥ ꯂꯩꯇꯦꯗ
ꯈꯔ ꯊꯤꯌꯨꯅꯦ ꯂꯩꯔꯀꯥꯟꯗ ꯆꯥꯃꯤꯟꯅꯁꯦꯕ
ꯍꯣꯏ ꯆꯠꯃꯤꯟꯅꯁꯦ ꯂꯩꯕꯨꯗꯤ ꯂꯩꯌꯦ ꯑꯃꯗꯤ ꯑꯗꯣ ꯐꯥꯕ ꯉꯝꯗꯕꯀꯣ
ꯑꯁ ꯅꯪꯁꯨ ꯐꯥꯅꯤꯡꯉꯥꯏꯗꯤ ꯇꯧꯔꯤꯦꯕꯀꯣ
ꯍꯣꯏ ꯀꯟꯅ ꯍꯣꯠꯅꯔꯤꯑꯕ ꯐꯥꯅꯤꯡꯉꯥꯏ ꯑꯗꯨ ꯃꯥꯁꯦ ꯑꯁ ꯌꯥꯝ ꯂꯩꯉꯦꯕ
ꯎꯝ ꯃꯥꯏ ꯄꯥꯛꯅꯤꯉꯥꯏ ꯇꯥꯛꯑꯣ ꯑꯗꯨꯗꯣ
ꯍ
ꯑꯦ ꯐꯥꯕ ꯐꯪꯉꯟꯗꯤ ꯀꯥꯎꯗꯤ ꯀꯥꯎꯕꯤꯅꯨꯍꯦ
ꯍꯣꯏ ꯑꯁ ꯀꯥꯎꯔꯣꯏꯗ ꯅꯨꯡꯉꯥꯏꯅ ꯆꯥꯔ ꯂꯣꯏꯔꯦ ꯀꯩꯅꯣ
ꯎꯝ ꯑꯩ ꯃꯁꯂꯥꯒꯨꯝꯕ ꯂꯣꯏ ꯄꯨꯊꯣꯛꯑꯒꯦꯕ
ꯍꯣꯏ ꯑꯃꯗꯣ ꯌꯥꯎꯔꯒꯀꯣ
ꯑꯗꯨꯗ ꯍꯧꯗꯗ ꯃꯗꯣ ꯄꯤꯛ꯭ꯔ ꯀꯣ ꯊꯥꯎꯒꯁꯦ
ꯍꯣꯏ
ꯃꯣꯛꯈꯥ ꯁꯇꯠ ꯇꯕꯜꯗꯒꯦ ꯍꯥꯏ
ꯎꯝ ꯑꯁ
ꯍꯥꯎꯅꯤꯍꯦ
ꯆꯥꯛ ꯂꯥꯝꯃꯦꯍꯦ ꯁꯤ ꯒꯨꯝꯕ ꯋꯥꯔꯤ ꯁꯥꯕꯁꯤ
ꯑꯗꯨꯅꯤ ꯄꯨꯛꯀꯁꯤꯀꫭ ꯃꯈꫭꯟ ꯊꯣꯛꯄ ꯍꯧꯔꯦ
ꯍꯣꯏ
ꯑꯩꯍꯥꯛ ꯑꯩꯈꯣꯏꯔꯣꯝꯗꯤ ꯑꯗꯨꯒꯨꯝꯕ ꯍꯧꯗꯣꯡꯁꯦ ꯀꯌꯥ ꯂꯩꯇꯕꯀꯣ
ꯑꯣ
ꯍꯥꯏꯕꯗꯤ ꯑꯩꯈꯣꯏꯗꯤ ꯎꯆꯤꯕꯨ ꯆꯥꯅꯕ ꯍꯣꯏ ꯎꯆꯤꯁꯤꯅꯦꯅꯀꯣ ꯑꯁ
ꯈꯨꯟꯗꯗꯤ ꯌꯥꯝ ꯂꯩꯌꯦꯗ ꯍꯧꯗꯣꯡꯒꯨꯝꯕꯗꯤ
ꯑꯣ ꯊꯥꯔꯛꯑꯣ ꯍꯥꯏꯌꫭꯗꯨꯗꯤ
ꯍꫭꯛꯁꯥ ꯍꯦꯟꯅ ꯍꯧꯗꯣꯡꯅ ꯆꯥꯅꯤꯡꯉꯦꯗ
ꯎꯝ
ꯎꯝ ꯑꯗꯨ ꯏꯇꯥꯎ ꯐꯔꯦ ꯑꯩ ꯊꯕꯛ ꯑꯝꯇ ꯂꯣꯏꯁꯤꯟꯕꯤꯒꯣ
ꯍꯣꯏ ꯍꯣꯏ
ꯊꯝꯃꯦ ꯊꯝꯃꯦ
ꯍꯣꯏ ꯍꯣꯏ